ꯍꯜꯂꯣ꯫
ꯍꯥꯎ꯫
ꯋꯥꯏꯈꯨꯒꯤ ꯋꯥꯔꯤꯗꯣ ꯀꯩꯗꯧꯋꯦꯕ ꯋꯥꯏꯈꯨꯒꯤ ꯋꯥꯔꯤꯗꯣ ꯑꯝꯇ ꯍꯥꯏꯔꯛꯑꯣꯅꯦ꯫
ꯋꯥꯈꯨꯗꯣ ꯑꯩꯈꯣꯏꯕꯥꯒꯤ ꯀꯩꯅꯣ ꯇꯧꯕꯗ ꯑ ꯁꯨꯕꯗ ꯊꯨꯁꯨ ꯆꯥꯕꯤ ꯁꯥꯟꯅꯕꯗꯣ꯫ ꯑꯗꯨꯗꯩ ꯋꯥꯏꯈꯨꯗꯣ ꯍꯩꯅꯈꯤꯗꯕ ꯍꯥꯏꯇꯥꯔꯦ꯫ ꯑꯗꯩ ꯑꯁꯤꯐꯧ ꯁꯨꯡꯆꯥ ꯆꯥꯗ꯭ꯔꯤ꯫
ꯃꯥꯗꯣ꯫ ꯃꯥꯗꯣ ꯅꯝꯊꯤꯕꯅꯦꯕ ꯋꯥꯏꯈꯨꯗꯣ ꯃꯌꯥꯝ ꯀꯩꯅꯣ ꯇꯧꯁꯜꯂꯗꯤ ꯆꯥꯁꯜꯂꯗꯤ ꯃꯥ ꯍꯥꯎꯒꯦ ꯍꯥꯏ ꯇꯔꯗꯤ ꯑꯃꯅꯤ ꯈꯛꯇꯪ ꯇꯪꯒ ꯆꯥꯒꯗꯕꯅꯦꯕ ꯃꯣꯏꯁꯦ ꯌꯥꯝ ꯇꯥꯡꯅ꯫
ꯑꯣ꯫
ꯃꯌꯥꯝ ꯆꯥꯁꯜꯂꯗꯤ ꯅꯝꯊꯤꯕꯅꯦꯕ ꯑꯗꯨꯅꯦ ꯑꯩꯈꯣꯏꯁꯨ ꯑꯉꯥꯡꯀꯥꯟꯗ ꯆꯥꯈꯤꯕꯗꯨꯗꯤ ꯍꯥꯎꯋꯦ ꯑꯗꯣ ꯍꯧꯖꯤꯛ ꯑꯩꯅ ꯈꯣꯏꯗꯥꯕꯨꯡꯅ ꯕꯥꯇꯤ ꯑꯃ ꯄꯨꯔꯛꯄꯗꯣ ꯍꯥꯏꯗꯤ ꯃꯥꯁꯦ ꯄꯦꯔꯥꯁꯥꯏꯠ ꯄꯦꯔꯥꯁꯥꯏꯠꯁꯨ ꯌꯥꯝꯅ ꯃꯉꯣꯟꯗ ꯆꯦꯜꯂꯦꯕ ꯄꯦꯔꯥꯁꯥꯏꯠ ꯌꯥꯝꯅ ꯏꯜꯂꯦꯕ ꯃꯥꯁꯦ꯫ ꯃꯅꯨꯡ ꯃꯥꯒꯤ ꯃꯁꯥꯁꯦ ꯑꯥ꯫ ꯃꯈꯣꯡ ꯃꯥꯥꯏꯒꯤ ꯃꯈꯣꯡ ꯃꯈꯨꯠ ꯀꯥꯔꯛ ꯀꯔꯛꯁꯦ ꯑꯩꯈꯣꯏꯒꯤ ꯇꯤꯟ ꯃꯆꯥ ꯃꯆꯥꯒꯨꯝꯕꯁꯦ ꯌꯥꯝꯅ ꯅꯞꯄꯅꯞ ꯄꯀ ꯂꯩꯌꯦꯕ ꯃꯉꯣꯟꯗ꯫
ꯑꯣ꯫
ꯄꯦꯔꯥꯁꯥꯏꯠ ꯀꯥꯡꯕꯨꯈꯩꯁꯦ ꯑꯗꯨꯒꯨꯝꯕꯗꯣ ꯑꯩꯁꯦ ꯎꯔꯨꯕ ꯍꯥꯏꯇꯥꯔꯦ ꯑꯗꯩꯗꯤ꯫ ꯃꯔꯨꯝ ꯀꯣꯛꯁꯟꯕ ꯃꯥꯒꯤ ꯃꯥꯒꯤ ꯃꯀꯨꯗꯨꯗ ꯑꯩꯈꯣꯏꯒꯤ ꯁꯤꯒꯤ ꯇ꯭ꯔꯦꯇꯔ ꯑꯆꯧꯕꯗꯒ ꯑꯩꯈꯣꯏꯒꯤ ꯃꯤꯅꯒ ꯁꯃꯨꯗ꯭ꯔ ꯃꯄꯥꯟꯗꯒ ꯂꯩꯔꯝꯕꯗꯒ ꯐꯛꯇꯣꯏꯗꯅ ꯃꯥꯒꯤ ꯒꯤ ꯃꯀꯨꯗ ꯀꯩ-ꯀꯩ ꯃꯌꯥꯝ ꯅꯞꯁꯤꯟꯕꯗꯣ
ꯎꯝ
ꯎꯗ꯭ꯔꯤꯕ ꯁꯤ ꯇꯇꯜꯗꯣ ꯁꯤ ꯇꯇꯜ ꯑꯆꯧꯕꯗꯣ ꯎꯝ ꯑꯗꯨꯃꯥꯏꯅ ꯐꯛꯇꯣꯏꯗꯅ ꯑꯗꯨꯃꯥꯏꯅꯅꯦ ꯃꯣꯏ ꯋꯥꯏꯈꯣ ꯃꯆꯥ ꯃꯆꯥꯗꯁꯨꯨꯝ ꯅꯞꯄꯦꯕ ꯂꯣꯏꯅ ꯑꯗꯨꯗꯣ ꯑꯩꯁꯦ ꯎꯕꯗ ꯌꯥꯝ ꯍꯪꯒꯣꯏꯕ ꯍꯥꯏꯇꯥꯔꯦ ꯑꯗꯨ ꯍꯪꯒꯣꯏꯕꯒꯤ ꯃꯊꯛꯇꯗ ꯑꯃꯨꯛ ꯋꯥꯏꯈꯨꯜꯁꯦ ꯃꯌꯥꯝ ꯌꯥꯝꯃꯗꯤ ꯅꯝ ꯊꯤꯕ ꯌꯥꯝ ꯃꯣꯏꯁ ꯊꯤꯖꯦ ꯀꯅꯗꯣ ꯍꯥꯏꯅꯩꯌꯦꯕꯣ ꯈꯪꯕ꯭ꯔꯥ
ꯑꯥ
ꯋꯥꯣꯏꯈ ꯐꯥꯕꯗ
ꯃꯣꯏꯗꯤ ꯃꯣꯏꯗꯤ ꯑꯃꯥꯡꯕ ꯑꯩꯈꯣꯏꯒꯤ ꯄꯠꯊꯛ ꯐꯊꯕ ꯄꯣꯠꯁꯤꯡꯁꯦ ꯌꯥꯝ ꯆꯥꯏꯕ ꯃꯣꯏꯁꯦ ꯍꯒꯤ
ꯑꯗꯩꯗꯤ ꯋꯥꯏꯈꯨ ꯐꯥꯕ ꯆꯠꯀꯦ ꯍꯥꯏꯇꯥꯔꯗꯤ ꯁꯨꯃꯥꯏꯅꯒ ꯍꯥꯏꯅꯩꯌꯦꯕꯀꯣ ꯑꯩꯈꯣꯏ ꯎꯔꯤ ꯃꯅꯝꯕꯤ ꯑꯗꯣ ꯎꯔꯤ ꯃꯣꯏꯅꯕꯤ ꯃꯅꯥꯗꯣ ꯄꯨꯔ ꯆꯠꯂꯨ ꯋꯥꯏꯈꯨ ꯂꯣꯏ ꯊꯣꯛꯂꯛꯑꯗꯕꯅꯤ ꯀꯥꯏꯅꯒ ꯍꯥꯏꯅꯩꯌꯦꯕ
ꯎꯝ ꯃꯣꯏꯗ ꯃ ꯃꯅꯝ ꯅ ꯄꯣꯠꯁꯦ ꯌꯥꯗꯦꯕ ꯃꯣꯏꯗꯗꯤ
ꯎꯝ
ꯑꯩꯈꯣꯏꯒꯤ ꯑꯄꯣ ꯑꯁꯥꯗꯨ ꯌꯥꯝ ꯆꯥꯕ ꯖꯤꯕꯅꯦꯕ
ꯎꯝ
ꯑꯁ ꯑꯩ ꯍꯥꯏꯖꯒ ꯑꯗꯨꯒꯤ ꯍꯥꯛꯇꯛꯇ ꯑꯩ ꯍꯥꯏꯗꯤꯐꯥꯎ ꯋꯥꯏꯈꯨ ꯆꯥꯗꯦ ꯍꯥꯏ ꯍꯦꯛꯇ ꯄꯨꯛꯀꯁꯦ ꯅꯥꯔꯒꯅꯦ ꯎꯝ ꯑꯣ ꯗꯦꯗ ꯈꯥꯛꯄꯅꯤ ꯀꯩꯅꯣ ꯑꯩ ꯀꯩꯝ ꯆꯥꯕꯗꯤ ꯀꯩꯝ ꯆꯥꯕꯗꯤ ꯅꯠꯇꯕ ꯃꯅꯝꯗꯨꯗ ꯍꯩꯅꯗꯕꯤꯗꯣ ꯑꯗꯨ ꯇꯧꯈ꯭ꯔꯕ ꯑ ꯇꯥꯎꯔꯛꯄꯒꯤ ꯃꯅꯝꯒꯕꯁꯤꯗꯤ ꯂꯣꯏꯔꯦ ꯑꯩ ꯂꯩ ꯉꯝꯗꯦ ꯃꯣꯏ ꯃꯄꯥꯟꯂꯣꯝꯗꯒ ꯐꯨꯠꯂꯒ ꯆꯥꯏꯁꯨ ꯀꯃꯥꯏꯅ ꯆꯥꯏꯁꯨ ꯅꯝꯊꯤꯗ ꯆꯥꯠꯂ ꯈꯪꯗꯦꯕ
ꯈꯪꯅ ꯃꯤ ꯍꯥꯏꯩꯅꯅꯕꯁꯨ ꯂꯩꯔꯝꯒꯅꯤ ꯍꯥꯏꯗꯔꯅꯦ ꯑꯗꯣ ꯁꯃꯨꯗ꯭ꯔꯗ ꯐꯪꯕ ꯋꯥꯏꯈꯨꯗꯨꯗꯤ ꯃꯇꯣꯡ ꯌꯥꯝ ꯌꯥꯎꯕꯅꯤꯅꯀꯣ ꯑꯆꯧꯕꯗꯣ ꯑꯗꯨꯗꯤ ꯃꯇꯨꯡ ꯆꯥꯎꯕꯅꯤꯅꯀꯣ ꯑꯗꯨꯗꯤ ꯍꯥꯎꯔꯝꯒꯅꯦꯕ ꯑꯩꯈꯣꯏ ꯁ꯭ꯋꯥꯥꯏꯒꯤꯗꯤ ꯍꯥꯎꯇꯦꯗꯅ ꯃꯇꯧ ꯌꯥꯎꯗꯦ ꯋꯥꯏꯈꯨꯜꯁꯨ ꯄꯤꯗꯅ ꯆꯥꯅꯤꯡꯗꯦꯕ
ꯁꯃꯨꯗ꯭ꯔꯗꯅ ꯑꯃꯨꯛ ꯆꯥꯅꯕꯗꯣ ꯃꯌꯥꯝ ꯌꯥꯝꯃꯤꯗꯅ ꯃꯣꯏꯅ ꯐꯥꯔꯒ ꯆꯥꯕ ꯉꯝꯕꯈꯩꯗꯣ
ꯎꯝ ꯑꯩꯗꯤ ꯉꯥ ꯑꯃ ꯇꯨꯅꯥꯗꯣ ꯇꯥꯡꯕꯗꯣ ꯃꯣꯏꯅ ꯑꯐꯕ ꯑꯆꯧꯕꯗꯣ ꯑꯗꯨꯗꯣ ꯑꯃꯛ
ꯑꯗꯨ
ꯃꯣꯏ ꯑꯗꯨ ꯃꯥꯒꯤ ꯐ꯭ꯔꯦꯁꯇ ꯐꯥꯕꯗꯣ ꯑꯩꯈꯣꯏꯅ ꯆ ꯆꯥꯏꯁꯤꯗꯤ ꯉꯥ ꯀꯣꯛ ꯇꯥꯅꯤꯗꯅ
ꯍꯣꯏ ꯍꯣꯏ
ꯑꯥꯗ ꯐ꯭ꯔꯦꯁꯇ ꯐꯥꯎꯗꯦ ꯈꯣꯡ ꯊꯤꯅ ꯍꯥꯎꯋꯦ ꯍꯥꯏꯖꯤꯗꯤ
ꯎꯝ
ꯀꯟ ꯀꯟ ꯀꯟ ꯀꯟ ꯂꯥꯎꯔꯒꯀꯣ ꯆꯥꯕꯗ ꯃꯁꯥ ꯀꯥꯊꯣꯛ ꯔꯦ ꯃꯤꯠꯀꯤ
ꯑꯣꯏꯔꯝꯒꯅꯤ ꯀꯧꯇ ꯉꯥꯁꯨ ꯀꯟ ꯀꯟ ꯂꯥꯎꯔꯤꯗꯨꯗꯤ ꯀꯧꯇꯥꯗ ꯍꯜꯂꯛꯄꯗꯣ ꯉꯥꯃ ꯆꯥꯅꯦꯕ ꯍꯥꯏꯔꯛꯏꯗꯣ ꯇꯨꯅꯥꯗꯣ
ꯑ
ꯑꯗꯨꯃꯛꯇ ꯀꯜꯂꯤꯗꯨꯗꯤ
ꯃꯄꯤꯗꯤ ꯀꯌꯥꯝꯨ ꯀꯜꯂꯝꯃꯅꯤ ꯌꯦꯡꯉꯣ
ꯑꯦꯝ
ꯅꯪ ꯗ ꯑꯣꯜ ꯃꯦꯟ ꯑꯦꯟ ꯗ ꯁꯤꯗꯣ ꯄꯥꯔꯕ ꯁꯃꯨꯗ꯭ꯔ ꯑꯃꯁꯨꯡ ꯍꯪꯅꯤꯡꯕ ꯇꯧꯕꯗꯣ ꯑꯗꯨꯗ ꯀꯩꯅꯣꯅ ꯐꯥꯕꯗꯣ ꯁꯥꯟꯇꯤ ꯌꯥꯗꯕꯅ ꯐꯥꯕ ꯁꯥꯟꯇꯤꯌꯥꯒꯣꯅ ꯐꯥꯕ ꯊꯨꯅꯥꯗꯣ ꯆꯥꯎꯃꯟꯒꯤꯗꯅ ꯄꯨꯔꯛꯄꯗ ꯑ ꯀꯩꯅꯣ ꯇꯧꯋꯗꯣ ꯁꯥꯛꯅ ꯆꯥꯊꯣꯛꯈꯤꯗꯅ ꯃꯔꯨ ꯈꯛꯇ ꯉꯥꯏꯍꯧꯋꯦꯗꯣ
ꯎꯝ
ꯃꯔꯨꯗꯨꯗ ꯌꯥꯝ ꯆꯥꯎꯅꯗꯨꯅꯗꯤ ꯉꯥ ꯃꯁꯥꯗꯣ ꯀꯌꯥꯝ ꯆꯥꯎꯔꯅꯤꯅ ꯃꯌꯥꯝꯅ ꯌꯦꯡꯅ ꯂꯥꯛꯄꯗꯣ ꯑꯁ ꯑꯩꯈꯣꯏꯒꯤ ꯏꯁꯤꯡꯗꯒ ꯈꯣꯏꯒ ꯊꯥꯗꯔꯒ ꯇꯨꯅꯥꯒ ꯐꯥꯕꯒꯤꯒ ꯆꯤꯡꯈꯠꯂꯛꯄꯗꯣ ꯋꯥꯔꯝꯒꯅꯤꯍꯦ
ꯋꯥꯔꯝꯅꯤ ꯎꯝ
ꯀꯂꯤꯗꯅ ꯊꯨꯅ ꯉꯥꯖꯦ
ꯎꯝ ꯌꯥꯝ ꯋꯥ ꯋꯥꯅ ꯆꯤꯡꯈꯠꯅꯩꯗꯨꯗꯤ ꯑꯗꯒꯤ ꯑꯩꯅꯅꯦ ꯃꯣꯏ ꯃ ꯄꯥꯂꯣꯝꯒꯤ ꯌꯥꯝ ꯀꯠꯂꯛꯄ ꯑ ꯉꯥꯗꯣ ꯀꯩꯅꯣ ꯂꯥꯡ ꯑꯆꯧ ꯑꯆꯧꯕ ꯊꯥꯗꯔꯒ ꯖꯍꯥꯖ ꯑꯆꯧꯕꯗ ꯆꯤꯡꯈꯠꯂꯛꯄꯗꯣ
ꯑꯣ
ꯃꯣꯏ ꯑꯗꯨ ꯉꯥ ꯈꯨꯐꯥꯗꯣ ꯀꯔꯤꯅꯣ ꯍꯥꯏꯕꯗꯨꯕꯨ
ꯑꯗꯨꯒꯤ ꯑꯗꯨꯃꯥꯏꯅ ꯉꯥ ꯐꯥꯕꯗꯣ ꯑꯗꯨꯗꯅꯦ ꯁꯃꯨꯗ꯭ꯔꯒꯤ ꯉꯥ ꯀꯩꯀꯥꯁꯦ ꯍꯟꯊꯔꯛꯑꯦ ꯍꯥꯏꯁꯦ ꯃꯥꯡꯁꯤꯜꯂꯤ ꯍꯥꯏꯁꯦ ꯑꯆꯧ ꯑꯆꯧꯕ ꯖꯍꯥꯖ ꯆꯠꯂꯒ ꯐꯥ ꯆꯠꯄꯗꯣ ꯑꯗꯨꯗꯣ ꯄꯥꯛꯇꯤ ꯌꯥꯗꯕꯅꯦꯕꯀꯣ ꯈꯔ ꯑꯩꯈꯣꯏꯒꯤ ꯎꯝ ꯂꯤꯒꯦꯜ ꯑꯣꯏꯕ ꯍꯥꯏꯇꯥꯔꯦ ꯂꯥꯏꯁꯦꯟꯁ ꯄꯥꯏꯕ ꯀꯥꯡꯕꯨꯅ ꯆꯠꯂꯝꯗꯧ ꯃꯥꯜꯂꯦ
ꯎꯝ ꯃꯣꯏꯁꯨ ꯑꯗꯨ ꯕꯤꯖꯤꯅꯦꯁ ꯃꯈꯜ ꯑꯃꯅꯤꯅꯦ
ꯃꯥꯟꯅꯤ ꯀꯦꯅꯣ
ꯎꯝ
ꯑꯗꯨꯒꯤ ꯖꯍꯥꯖ ꯖꯍꯥꯖꯀ ꯑꯆꯧꯕ ꯊꯧꯔꯤꯕ ꯉꯥ ꯐꯥꯕꯁꯤꯡ ꯑꯗꯨꯗꯤ ꯄꯩꯁꯥ ꯄꯥꯏꯕ ꯄꯥꯏꯕ ꯑꯣꯏꯔꯝꯃꯗꯧꯅꯤ
ꯎꯝ ꯃꯣꯏꯁꯨ ꯏꯟꯀꯝꯗꯣ ꯑꯗꯨꯗꯩꯁꯨ ꯃꯌꯥꯝ ꯂꯥꯛꯑꯝꯗꯣꯏꯅꯦꯕ ꯃꯣꯏꯒꯤ ꯀꯩꯅꯣꯒꯤ ꯀꯟꯇ꯭ꯔꯤꯒꯤ ꯑꯣꯏꯅꯀꯣ ꯉꯥꯒ ꯀꯦꯟ ꯀꯦꯟ ꯁꯥꯔ ꯊꯥꯗꯣꯔꯛꯏꯁꯦ
ꯎꯝ
ꯃꯣꯏꯗ ꯄ꯭ꯔꯣꯐꯤꯠꯇꯤ ꯃꯌꯥꯝ ꯀꯥꯔꯝꯗꯣꯏꯅꯦꯕ
ꯎꯝ ꯑꯗꯥꯏ ꯃꯣꯏꯒ ꯍꯤꯡꯉꯝꯃꯗꯤ ꯑꯩꯁꯦ ꯉꯥ ꯐꯕ ꯆꯠꯇꯣꯏꯅꯤꯅꯦ
ꯎꯝ
ꯅꯪ ꯉꯥ ꯂꯧꯊꯣꯛꯄꯒꯤ ꯂꯥꯡ ꯂꯧꯊꯣꯛꯄ ꯅꯨꯄꯤ ꯇꯥꯔꯦ
ꯇꯥꯔꯦꯗꯅ ꯂꯥꯡ ꯂꯧꯊꯣꯛꯄꯒꯤ ꯂꯥꯡ ꯂꯧꯊꯣꯛꯄ ꯃꯤ
ꯎꯝ
ꯑꯗꯣ ꯃꯣꯏ ꯉꯥ ꯈꯨꯐꯥꯗꯣ ꯑꯁ ꯈꯪꯗ ꯀꯟꯗꯤ ꯀꯠꯂꯛꯏꯦꯍꯦ ꯑꯗꯒꯤ ꯑꯃꯨꯛ ꯃꯨꯛ ꯃꯣꯏꯒꯤ ꯁꯃꯨꯗ꯭ꯔꯒꯤ ꯏꯁꯤꯡ ꯋꯦꯞ ꯂꯥꯛꯄ ꯀꯥꯟꯗ ꯉꯥ ꯃꯌꯥꯝ ꯁꯃꯨꯗ꯭ꯔ ꯃꯄꯥꯟꯗ ꯄꯩꯔꯒ ꯂꯩꯕꯒꯤ ꯊꯥꯒꯠꯂꯛꯄꯗꯣ
ꯑ
ꯎꯗ꯭ꯔꯤꯕ ꯁꯃꯨꯗ꯭ꯔ ꯋꯦꯞ ꯑꯃꯃꯨꯛ ꯏꯄꯣꯝ ꯀꯟꯅ ꯀꯟꯅ ꯂꯥꯛꯄꯗ ꯉꯥ ꯃꯌꯥꯝ ꯃꯌꯥꯝ ꯂꯩꯍꯧꯕꯗꯣ ꯑꯁ ꯑꯗꯨꯒꯗꯧꯃ
ꯏꯁ ꯑꯩꯗꯤ ꯖꯄꯥꯟꯒꯤꯅꯦ ꯖꯄꯥꯟꯒꯤ ꯑꯩꯈꯣꯏꯒꯤ ꯁꯃꯨꯗ꯭ꯔꯒ ꯅꯛꯅꯕ ꯍꯥꯏꯋꯦꯗꯣ ꯑꯗꯨꯒ ꯒꯥꯔꯤ ꯊꯣꯔꯛꯄꯗ ꯑꯃ ꯋꯦꯅ ꯄꯨꯔꯛꯄ ꯋꯦꯠꯇꯅ ꯑꯍꯥꯟꯕ ꯊꯦꯡꯅ ꯄꯥꯏꯈꯠꯈ꯭ꯔꯦꯗꯅ ꯇꯥꯔꯛꯄꯗ ꯇꯥꯄꯗ ꯉꯥꯒꯤ ꯅꯣꯡ ꯑꯣꯏꯅ ꯆꯨꯏꯑꯗꯣ ꯉꯥꯗ ꯐꯨꯇꯣꯛ ꯐꯨꯇꯣꯛ ꯐꯨꯛ ꯇꯥꯔꯛ ꯃꯌꯥꯝ ꯈꯨꯟꯅꯕꯗꯣ
ꯑꯩꯈꯣꯏꯁꯦ ꯍꯥꯏꯗꯤ ꯑꯗꯨꯒꯨꯝꯕꯗꯣ ꯑꯝꯇ ꯂꯩꯇ꯭ꯔꯕꯅꯤꯔꯣ
ꯑꯣ
ꯉꯥ ꯇꯥꯡꯉꯦꯕ ꯑꯩꯈꯣꯏ ꯁꯤꯗꯗꯤ
ꯎꯝ
ꯑꯗꯣ ꯑꯩꯈꯣꯏ ꯏꯟꯗꯤꯌꯥꯒꯤꯁꯨ ꯀꯗꯥꯏꯗꯅꯣ ꯑꯟꯗ꯭ꯔ ꯄ꯭ꯔꯗꯦꯁꯇ꯭ꯔ ꯀꯩꯅꯣ ꯉꯥ ꯃꯌꯥꯝ ꯌꯥꯝꯌꯥꯝ ꯀꯩꯅꯣꯝꯇ ꯁꯤ ꯖꯍꯥꯖ ꯇꯧꯔ ꯆꯠꯅꯕꯗꯣ
ꯆꯠꯄꯅꯦ ꯑꯩꯈꯣꯏ ꯏꯟꯗꯤꯌꯥꯒꯤꯁꯨ ꯑꯇꯣꯞ ꯑꯇꯣꯞꯄ ꯁꯃꯨꯗ꯭ꯔ ꯂꯩꯁꯤ ꯁꯥꯎꯔꯣꯝꯗꯅꯦ ꯉꯥ ꯌꯥꯝꯅ ꯐꯥꯔꯤꯁꯦ
ꯑꯟꯗ꯭ꯔ ꯄ꯭ꯔꯗꯦꯁ ꯁꯥꯎꯠ ꯅꯠꯇ꯭ꯔꯣ ꯆꯤꯡꯅꯤꯗꯣ
ꯃꯥꯅꯦ ꯆꯨꯝꯉꯦ
ꯍꯝ ꯆꯦꯟꯅꯥꯏ ꯑꯟꯗ꯭ꯔ ꯄ꯭ꯔꯗꯦꯁ
ꯎꯝ ꯁꯨꯝꯗꯤ ꯉꯥꯒꯤ ꯉꯥ ꯐꯥꯕꯒꯤ ꯁꯤꯟꯐꯝꯁꯤꯅ ꯍꯦꯟꯅ ꯀꯩꯅꯣ ꯇꯧꯗ꯭ꯔꯦ ꯑꯗꯨꯗ ꯍꯦꯟꯅ ꯃꯣꯏ ꯄꯨꯟꯁꯤ ꯃꯍꯩꯁꯦ ꯑꯣꯏꯌꯦꯕ ꯑꯗꯨ ꯀꯦꯔꯂꯥ ꯀꯩꯀꯥꯖꯤꯅ
ꯊꯥꯗꯣꯔꯛꯏꯁꯤꯗꯤ ꯃꯣꯏꯅ ꯑꯣꯏꯅ
ꯎꯝ ꯉꯥ ꯐꯥꯕꯗꯤ ꯂꯩ ꯑꯗꯨ ꯀꯕꯥꯣꯟ ꯀꯕꯥꯔ ꯋꯥꯇ ꯃꯌꯥꯝꯁꯨ ꯂꯩꯌꯦꯕ
ꯎꯝ
ꯎꯝ
ꯈꯪꯒꯦꯗ ꯑꯩꯈꯣꯏ ꯃꯅꯤꯄꯨꯔꯒꯤꯅ ꯃꯤꯁꯨ ꯃꯆꯥ ꯃꯆꯥ ꯁꯤꯟꯐꯝꯁꯨ ꯃꯆꯥ ꯃꯆꯥ ꯃꯤꯒꯤꯅ ꯑꯝꯇꯕ ꯖꯣꯕ ꯖꯣꯕ ꯇꯧꯗ꯭ꯔꯥ ꯑꯩꯈꯣꯏꯒꯤꯗꯤ ꯑꯣꯏꯒꯦꯀꯣ ꯑꯗꯨꯃꯥꯏꯅ
ꯑꯣꯗ
ꯎꯝ ꯃꯆꯥ ꯃꯆꯥ ꯑꯗꯨꯝ ꯂꯝ ꯄꯤꯛꯑꯦ ꯃꯇꯦꯛ ꯃꯆꯥ ꯃꯆꯥ ꯃꯆꯥꯒꯤ ꯊꯕꯛ ꯉꯥꯛꯇ ꯑꯣꯏꯌꯦꯕ ꯑꯩꯈꯣꯏ ꯁꯤꯗ ꯂꯩꯕꯈꯩꯁꯦ
ꯑꯩꯈꯣꯏ ꯁ꯭ꯋꯥꯏꯗ ꯂꯩꯕꯁꯤꯡꯁꯤꯗꯤ ꯑꯆꯧꯕ ꯐꯦꯛꯇꯔꯤ ꯑꯗꯨ ꯂꯩꯇꯦ ꯍꯤꯡꯅꯕꯩ ꯄꯨꯟꯁꯤꯜꯕ ꯌꯥꯝ ꯋꯥꯕ ꯄꯣꯠꯅꯤꯗ
ꯎꯝ
ꯄꯩꯁꯥ ꯄꯥꯏꯕ ꯃꯣꯏ ꯈꯔꯗꯅ ꯑꯗꯨꯝ ꯄꯄꯥꯏ ꯄꯥꯏꯕꯒꯤ ꯋꯥꯅꯦꯕꯀꯣ ꯑꯩꯈꯣꯏꯗꯗꯤ ꯑꯗꯨꯝ ꯑꯋꯥꯕꯅꯦ ꯃꯣꯏꯗ ꯑꯌꯥꯝꯕꯅ
ꯑꯝ
ꯍꯧꯖꯤꯛ ꯔꯔꯤꯂꯤꯀꯦꯟꯗ ꯂꯩꯔꯤꯕ ꯃꯤꯁꯤꯡꯁꯤꯕꯨ ꯀꯔꯝ ꯀꯥꯟꯗ ꯃꯌꯨꯝꯗ ꯍꯟꯖꯅꯣꯏ ꯈꯪꯕꯁꯨ ꯅꯠꯇꯦ ꯑꯗꯨꯒ ꯍꯟꯖꯜꯂꯒꯅ ꯀꯔꯝ ꯀꯥꯟꯗ ꯃꯣꯏꯒꯤ ꯌꯨꯝ ꯂꯩ ꯀꯩꯀꯥ ꯁꯥꯗꯣꯏꯕ ꯭ꯌꯥꯟ ꯇꯥꯕ ꯅꯠꯇꯦ
ꯏꯄꯦꯟꯗ ꯂꯩꯕ ꯃꯤ ꯏꯅꯥ ꯈꯨꯟꯕꯒꯩꯗꯤ ꯂꯝ ꯂꯣꯏ ꯅꯩꯅꯔꯦ
ꯍꯣꯏ ꯑꯗꯨꯅ ꯑꯩꯈꯣꯏ ꯄꯩꯁꯥ ꯑꯦꯀꯥꯎꯟ ꯀꯩꯀꯥꯗ ꯂꯩꯍꯧꯕꯗꯣ ꯑꯣꯏꯔꯝꯅꯤꯌꯦ
ꯑꯩꯈꯣꯏꯗꯨꯗ ꯑꯗꯣ ꯑꯁ ꯨꯇꯤ ꯆꯥꯗꯦꯍꯦ ꯖꯨꯠ ꯆꯥꯗꯦ ꯍꯥꯏꯕꯒꯤ ꯖꯨꯠ ꯆꯥꯗꯦ ꯍꯥꯏꯕꯒꯤ ꯑꯥꯊ꯭ꯔꯗꯤꯀꯣ
ꯑꯣ
ꯃꯣꯏꯁꯦ ꯍꯔꯛꯇ ꯂꯩꯔꯛꯄꯩꯔꯥ ꯈꯪꯗꯦ ꯑꯗꯨꯝ ꯈꯔ ꯃꯑꯣꯡ ꯇꯥꯗꯕ ꯍꯥꯏꯗ꯭ꯔꯥ ꯅꯦꯆꯔ ꯃꯤꯇꯥ ꯇꯥꯗꯕꯤꯗꯣ ꯑꯗꯨꯃꯥꯏꯅ ꯇꯧꯋꯦꯕ
ꯍꯣꯏ ꯃꯣꯔꯦ ꯑꯁꯣꯝꯂꯒ ꯂꯩꯕꯗꯤ ꯑꯗꯨꯝ ꯆꯤꯡꯒꯤ ꯏꯆꯤꯜ ꯏꯅꯥꯎꯁꯤꯡꯒꯀꯣ ꯂꯩꯃꯤꯟꯅꯔꯕꯅꯤꯅ ꯈꯤꯇꯪ ꯑꯩꯈꯣꯏꯒꯤ ꯂꯩꯗꯅ ꯁ꯭ꯋꯥꯏꯒꯤ ꯑꯣꯏꯕ ꯏꯂꯤꯒꯤ ꯈꯣꯏꯕꯁꯦ ꯈꯔ ꯋꯥꯠꯂꯕꯅꯤ
ꯑꯗꯣ ꯑꯩꯈꯣꯏꯒꯤ ꯂꯧꯕꯨꯛꯇꯅꯦ ꯂꯧ ꯂꯩꯔꯦꯕ ꯃꯣꯏꯁꯦ ꯑꯩꯈꯣꯏꯒꯤ ꯂꯧꯒ ꯈꯔ ꯈꯤꯇꯪ ꯂꯥꯞꯊꯣꯛꯑꯦꯕ ꯑꯩꯈꯣꯏꯗꯩꯕꯨꯗꯤꯀꯣ ꯑ ꯑꯩꯈꯣꯏꯀꯥ ꯍꯣꯏꯒꯤ ꯆꯨꯖꯥꯛ ꯊꯥꯕ
ꯑꯣ
ꯃꯣꯏꯒꯤ ꯔꯤꯂꯤꯐ ꯀꯦꯝꯒꯤꯅꯦ ꯂꯥꯛꯄ ꯃꯤ ꯃꯌꯥꯝꯗꯨꯅ ꯂꯣꯏ ꯇꯛꯈꯠꯇꯅ ꯍꯦꯛ ꯂꯩꯔꯝꯃꯤꯅꯦ ꯍꯥꯏꯕ
ꯑꯦ ꯑꯗꯨꯗꯤ ꯀ꯭ꯂꯕꯀ ꯇꯧꯔꯒ ꯊꯤꯅ ꯉꯥꯡꯉꯒ ꯄꯩꯁꯥ ꯁꯤꯡꯍꯜꯂꯨ ꯌꯥꯗ꯭ꯔꯣ
ꯑꯗꯒꯤ ꯅꯣꯡꯃꯁꯨ ꯅꯨꯃꯤꯠꯂꯩ ꯆꯥꯅꯕ ꯅꯨꯃꯤꯠ ꯂꯩꯗꯨꯅ ꯃꯔꯨ ꯇꯣꯡꯉꯥꯜꯂꯤꯗꯅ
ꯑꯥ
ꯆꯥꯅꯕꯗꯣ ꯃꯣꯏꯅ ꯊꯥꯕꯅꯦꯕꯀꯣ ꯆꯨꯔꯤ ꯑꯍꯨꯝ ꯃꯔꯤ ꯊꯥꯏꯔꯔꯣꯏ ꯀꯩꯅꯣꯝ ꯍꯥꯏꯕꯅꯦꯕ ꯑꯗꯨꯁꯨ ꯂꯣꯛꯑꯣ ꯁꯦꯛꯑꯒ ꯆꯠ ꯂꯩꯔꯝꯃꯕ
ꯑꯗꯨ ꯍꯦꯛꯄ ꯃꯤꯗꯣ ꯈꯪꯗꯦ ꯍꯥꯏꯕ꯭ꯔꯣ
ꯑꯗꯨ ꯐꯥꯏ ꯀꯥꯏꯗꯤ ꯍꯥꯏꯕꯅꯦ ꯐꯥꯔꯒ ꯀꯩ ꯀꯩꯅꯣ ꯅꯣꯏ ꯄꯩꯁꯥ ꯁꯤꯡꯉꯣ ꯈꯣꯠꯂꯣꯅ ꯍꯥꯏꯒꯦ ꯍꯥꯏꯗꯤ ꯍꯥꯏꯕꯅꯤ ꯑꯩꯈꯣꯏꯁꯨ ꯆꯠꯇ꯭ꯔꯦꯕꯀꯣ ꯐꯥꯕꯗꯣ ꯑꯥ ꯂꯧꯕꯨꯛꯇꯣ ꯑꯥꯗꯅꯤꯅ ꯑꯗꯨꯗꯨꯒ ꯑꯃꯨꯛꯅ ꯑꯩꯈꯣꯏꯒꯤꯅꯅꯦ ꯑꯩꯈꯣꯏ ꯍꯩꯅꯧꯁꯦ ꯑꯃ ꯑꯣꯝꯃꯀꯥꯟꯗ ꯌꯥꯝ ꯍꯥꯎꯕ ꯍꯩꯅꯧꯗꯨꯅꯦꯕ ꯄꯥꯝꯕꯤ ꯑꯩꯈꯣꯏ ꯃꯥꯅ ꯀꯩꯅꯣ ꯇꯧꯕꯒꯤ ꯑꯗꯨꯝ ꯍꯤꯡꯒꯣꯜ ꯑꯀꯣꯏꯕꯗꯣ ꯄꯥꯝꯕꯤ ꯇꯔꯥꯃꯨꯛ ꯑꯗꯨꯝ ꯊꯥꯕꯅꯦꯕꯀꯣ ꯃꯊꯛꯇ ꯄꯥꯝꯕꯤ ꯑꯍꯨꯝ ꯍꯤꯡꯕꯅꯦꯕ ꯃꯊꯛ ꯍꯥꯏꯕꯗꯤ ꯂꯝꯕꯤꯒ ꯇꯥꯏꯅꯕ ꯏꯉꯥꯡ ꯉꯥꯅ ꯎꯕꯗ
ꯑꯥ
ꯑꯗꯨ ꯇꯦꯛꯊꯛꯂꯩ ꯄꯥꯜꯍꯧꯕꯅꯦ ꯑꯝꯇ ꯄꯥꯜꯂꯝꯗ꯭ꯔꯤꯅꯦ ꯍꯥꯏꯕ ꯇꯔꯥꯃꯨꯛꯛꯇꯩ ꯍꯦꯟꯅ
ꯎꯝ
ꯑꯩꯅꯧꯗꯣ ꯃꯅꯨꯡ ꯊꯪꯕꯗꯨꯁꯨ ꯑꯗꯨꯝ ꯐꯅꯌꯥꯝ ꯍꯦꯛ ꯂꯩꯔꯝꯃꯦ
ꯎꯝ
ꯍꯩꯅꯧꯗꯣ ꯍꯦꯛꯇ ꯕꯣꯔꯥ ꯃꯉꯥ ꯇꯔꯨꯛ ꯍꯦꯛꯀꯗꯧꯅꯤꯅ ꯕꯣꯔꯥ ꯑꯃꯐꯥꯎ ꯐꯥꯗꯦ ꯏꯅꯧ ꯍꯦꯛꯗ ꯍꯩꯅꯧ ꯄꯥꯝꯕꯤ ꯑꯃꯗ ꯍꯩꯅꯧ ꯃꯌꯥꯝ-ꯃꯌꯥꯝ ꯄꯥꯜꯂꯦꯕ ꯍꯩꯅꯧꯗꯨꯁꯨ ꯌꯥꯝ ꯍꯥꯎꯋꯦꯕ ꯑꯩ ꯄꯤꯔꯛꯀꯦ ꯌꯦꯡꯎ
ꯍꯩꯅꯧ ꯑꯃ ꯑꯆꯧ ꯑꯆꯧꯕꯗꯣ ꯅꯠꯇ꯭ꯔꯣ
ꯑꯆꯧꯕ ꯃꯤꯒꯤ ꯃꯄꯥꯟꯂꯣꯝꯒꯤ ꯃꯁꯤꯡꯗꯣ ꯑꯝꯇ ꯌꯥꯎꯗꯕ ꯑꯃꯣꯠ ꯑꯃꯨꯛ ꯂꯥꯎꯕ ꯍꯩꯅꯧꯗꯨꯅꯦ ꯍꯥꯏꯕ ꯃꯔꯨꯒ ꯄꯥꯠ ꯆꯦꯛ ꯄꯥꯕꯗꯣ
ꯑꯗꯨꯗꯤ ꯈꯪꯗꯦ ꯑꯃꯨꯛꯇ ꯆꯥꯗ꯭ꯔꯔꯤ
ꯃꯔꯨꯒ ꯑꯝꯇ ꯌꯥꯎꯗꯦ ꯑꯩ ꯄꯤꯕꯤꯔꯛꯀꯦ ꯇꯤꯟꯒꯤ ꯌꯥꯝ ꯆꯥꯏꯕ ꯍꯩꯅꯧꯗꯣ ꯑꯩꯈꯣꯏ ꯂꯥꯝꯕ ꯐꯪꯗꯕ ꯍꯤꯗꯥꯛ ꯀꯥꯞꯄꯗꯣ ꯍꯤꯗꯥꯛ ꯀꯥꯞꯄ ꯂꯥꯝꯕ ꯐꯪꯗꯕ ꯍꯥꯏꯗꯤ ꯍꯩꯅꯧꯁꯤꯗꯤ ꯃꯁꯥ ꯃꯔꯦꯡ ꯐꯟꯗꯣꯛꯄꯅꯤꯅ